ꯍꯂꯣ
ꯇꯕ꯭ꯔꯣ
ꯅꯪꯒꯤ ꯃꯈꯣꯟ ꯇ꯭ꯔꯦꯛ ꯇ꯭ꯔꯦꯛ ꯇ꯭ꯔꯦꯛ ꯍꯥꯏ ꯅꯦꯠꯋꯥꯛ ꯅꯨꯡꯉꯥꯏꯇꯕꯒꯤꯔꯥ ꯈꯪꯗꯦ ꯑꯧ ꯇꯥꯔꯦ ꯍꯧꯖꯤꯛꯇꯤ ꯑꯥꯎ ꯇꯥꯔꯦ ꯇꯥꯔꯦ ꯇꯥꯔꯦ
ꯑꯁ ꯁꯥꯃꯟꯗꯨꯅꯀꯣ ꯌꯥꯗꯔ꯭ꯦ
ꯃꯊꯦꯜ ꯆꯥꯒꯦ ꯉꯁꯤꯗꯤ
ꯑꯩ ꯉꯁꯤ ꯀꯩ ꯏꯟꯖꯡ ꯆꯥꯏ ꯁꯧꯒ꯭ꯔꯤ ꯊꯣꯡꯕꯅꯤꯗ ꯍꯥꯥꯎꯇꯦꯗ ꯈꯤꯇꯪ ꯆꯥꯔꯒ ꯂꯥꯛꯄ ꯍꯣꯔꯦꯟ ꯍꯣꯔꯦꯟ ꯈꯔ ꯌꯥꯝ ꯆꯥꯔꯒꯦꯅ ꯅꯪꯗꯤ
ꯇꯧꯕ꯭ꯔꯣ
ꯀꯩ ꯃꯊꯦꯜ ꯇꯧꯒꯦ
ꯉꯥ ꯀꯥꯡꯁꯣꯏ ꯆ ꯆꯝꯅꯥ ꯆꯥ ꯗꯦ
ꯑꯣ ꯀꯥꯡꯁꯣꯏꯗ ꯉꯥ ꯑꯌꯥꯏꯕ ꯊꯥ ꯊꯥꯛꯆꯟꯕ
ꯑ ꯑꯧ ꯉꯥ ꯑꯌꯥꯏꯕ ꯍꯞ ꯎꯝ
ꯑꯁ ꯌꯥꯝ ꯍꯥꯎꯔꯝꯅꯤꯀꯣ ꯑꯩꯗꯤ ꯑꯩꯁꯨ ꯑꯗꯨꯒꯨꯝꯕ ꯆꯥꯅꯤꯡꯉꯤꯅꯦ ꯀꯩ ꯀꯥꯡꯁꯣꯏꯅꯣ ꯍꯥꯏꯖꯦ ꯍꯥꯥ
ꯂꯩꯕꯅꯣ
ꯑꯩ ꯂꯩꯐꯝ ꯂꯩ ꯂꯩꯐꯝꯗ ꯂꯩꯌꯦ ꯔꯤꯝꯁꯇ
ꯑꯣꯀꯦ ꯑꯣꯀꯦ ꯑꯣꯀꯦ ꯑꯩꯈꯣꯏꯗꯤ ꯀꯩ ꯍꯥꯏꯁꯤ ꯀꯨꯝꯕꯁꯤ ꯀꯌꯥ ꯐꯪꯗꯦꯕ ꯅꯣꯏꯔꯣꯝꯗꯗꯤ ꯑꯦꯕꯥꯏꯂꯦꯕꯜ ꯑꯣꯏꯕꯅꯤꯅ
ꯑꯦꯚꯥꯏꯂꯦꯕꯜ ꯗꯤ ꯑꯣꯏꯌꯦ ꯑꯗꯨ ꯑꯣꯏꯔꯁꯨ ꯉꯥ ꯍꯥꯏꯔꯒ ꯇꯨꯔꯦꯟꯒꯤ ꯏꯁꯤꯡꯗꯣ ꯏꯁꯤꯡ ꯆꯥꯎꯕ꯭ꯔꯣ
ꯅꯍꯥꯟꯗꯤ ꯊꯨꯝꯕꯅꯦꯍꯦ
ꯑꯩꯗꯤ ꯑꯩꯗꯤ ꯇꯨꯔꯦꯟ ꯏꯁꯤꯡ ꯆꯥꯎꯕ ꯃꯇꯝꯗ ꯑꯩꯈꯣꯏꯒꯤ ꯈꯣꯏ ꯈꯣꯏ ꯆꯣꯞꯄꯒ ꯉꯥ ꯐꯥꯕꯗꯣ ꯑꯩꯗꯤ ꯑꯗꯨꯃꯥꯏꯅ ꯌꯥꯝ ꯐꯥꯅꯤꯡꯉꯤꯅꯦ ꯈꯣꯏ ꯆꯨꯞꯄꯒ ꯂꯩꯕꯅꯦꯗꯣ
ꯀꯩ ꯍꯥꯏꯁꯤꯔꯥ
ꯏꯁꯤꯡ ꯆꯥꯎꯃꯜꯂꯁꯨ ꯌꯥꯗꯕ ꯃꯥꯜꯂꯦꯀꯣ
ꯑꯩꯈꯣꯏ ꯏꯁꯤꯡ ꯆꯥꯎꯔ ꯆꯥꯎꯔꯒ ꯑꯩꯈꯣꯏꯒꯤ ꯏꯁꯤꯡ ꯅꯩꯕꯗꯣ
ꯎꯝ
ꯏꯁꯤꯡ ꯅꯩ ꯏꯁꯤꯡ ꯅꯩꯗꯤ ꯌꯥꯗꯕꯅꯦ ꯑꯩꯈꯣꯏꯒꯤ ꯏꯁꯤꯡ ꯅꯩꯗꯕꯤꯗ ꯑꯩꯈꯣꯏ ꯈꯔ ꯈꯔ ꯏꯁꯤꯡ ꯃꯇꯝꯗꯣ ꯊꯥꯕ ꯌꯥꯝ ꯌꯥꯝ ꯅꯨꯡꯉꯥꯏꯕꯅꯦ ꯏꯟꯇꯔꯦꯁ ꯌꯥꯝ ꯕꯤꯠ ꯕꯤꯠ ꯌꯥꯝ ꯂꯩꯕꯅꯦꯕ ꯈꯣꯏ ꯆꯣꯞꯄꯁꯦ ꯅꯪꯗꯤ ꯁꯣꯛꯇꯕꯅꯤꯅ ꯈꯪ ꯈꯪꯉꯝꯃꯣꯏꯗ
ꯀꯔꯤ ꯃꯇꯝꯗ ꯑꯩꯈꯣꯏ ꯇꯃꯦꯡꯂꯣꯡ ꯑꯦ ꯇꯃꯦꯡꯂꯣꯡ ꯅꯠꯇꯦ ꯈꯧꯄꯨꯝꯗ ꯏꯁꯤꯡ ꯆꯥꯎꯔꯒ ꯉꯥ ꯑꯁ ꯃꯤꯃꯨꯛ ꯃꯤꯗꯒꯤ ꯍꯦꯟꯅ ꯆꯥꯎꯕ ꯐꯪꯈꯤꯕꯗꯣ ꯍꯥꯏꯕꯗꯤ ꯗꯥꯝꯗꯒꯤ ꯊꯣꯛꯂꯛ
ꯃꯃꯥꯡ ꯃꯥꯅꯦ ꯃꯃꯥꯡ ꯆꯍꯤꯗ ꯑꯍꯟ ꯑꯍꯟ ꯑꯃ ꯉꯥ ꯑꯆꯧꯕ ꯐꯥꯈꯤꯕꯗꯣ ꯈꯪꯉꯦ ꯈꯪꯉꯦ ꯑ ꯉꯥ ꯉꯥ ꯐꯥꯕ ꯆꯠꯁꯦ ꯅꯣꯡꯃ
ꯆꯠꯁꯦ ꯍꯣꯏ
ꯇꯨꯔꯦꯟꯗ ꯑꯩꯈꯣꯏꯒꯤ ꯗꯤꯁꯦꯝꯕꯔ ꯃꯇꯝꯗꯣ
ꯑ‌ꯧ ꯗꯤꯁꯦꯝꯕꯔ ꯃꯇꯝꯗꯤ ꯏꯁꯤꯡ ꯀꯪꯕ ꯅꯠꯇ꯭ꯔꯣ ꯆꯠꯄꯗ ꯐꯥꯕ ꯌꯥꯕ꯭ꯔꯥꯅꯦ
ꯐꯥꯗꯦ
ꯑꯩꯈꯣꯏꯔꯣꯝꯗꯁꯨ ꯀꯣꯏꯔꯛꯑꯣ ꯑꯩꯈꯣꯏꯔꯣꯝꯅꯦ ꯎꯝ ꯇꯃꯦꯡꯂꯣꯡ ꯇꯃꯦꯡ ꯁꯤ ꯖꯤꯔꯤꯔꯣꯝ ꯆꯠꯄ ꯑꯗꯨꯒ ꯅꯣꯅꯦꯗꯁꯨ ꯈ꯭ꯋꯥꯏꯗꯒꯤ ꯋꯥꯔꯜ ꯇꯣꯂꯦꯖ ꯄꯤꯌꯔ ꯕ꯭ꯔꯤꯖ ꯍꯥꯏꯅ ꯔꯦꯜꯋꯦ ꯆꯠꯄꯒꯤ ꯈꯪꯕ꯭ꯔꯥ ꯅꯣꯏ ꯄꯥꯎ ꯇꯥꯕ꯭ꯔꯥ ꯈꯪꯗꯤ ꯈꯪꯂꯝꯝꯒꯅꯤ ꯍꯧꯖꯤꯛꯇꯤ ꯆꯥꯎꯈꯠꯄꯅꯤꯅꯀꯣ ꯑꯗꯨ ꯑꯗꯨꯒꯨꯝꯕꯁꯨ ꯀꯣꯏꯅꯤꯡꯉꯥꯏ ꯀꯣꯏꯕ ꯂꯥꯛꯑꯣ ꯌꯥꯝ ꯐꯖꯩꯌꯦ ꯋꯥꯡ
ꯍꯣꯏ ꯀꯣꯏ ꯀꯣꯏꯕ ꯂꯥꯛꯀꯦꯀꯣ ꯅꯪ ꯅꯪꯒ ꯆꯠꯃꯤꯟꯅꯁꯤ ꯑꯣ
ꯂꯥꯛꯑꯣ ꯂꯥꯛꯑꯣ ꯅꯣꯏꯃꯤ ꯌꯥ
ꯌꯥꯏꯀꯣ ꯅꯪꯒ ꯆꯠꯃꯤꯟꯅꯁꯦꯕ
ꯑꯥꯎ ꯂꯥꯛꯑꯣ ꯅꯣꯏ ꯄꯥꯔꯇꯤ ꯃꯌꯥꯝ ꯂꯥꯛꯑꯣ ꯅꯣꯏ ꯄꯥꯔꯇꯤꯗꯤ ꯌꯥꯝ ꯀꯣꯏꯒꯜꯂꯦꯅ ꯅꯠꯇ꯭ꯔꯣ ꯍꯥ ꯆꯥꯛ ꯏꯟꯖꯥꯡꯒ ꯊꯣꯡꯃꯤꯟꯅꯔꯒ
ꯃꯃꯥꯡꯁꯨ ꯆ ꯆꯠꯄꯅꯦ ꯑꯈꯣꯏ ꯅꯪ ꯈꯪꯍꯧꯕ꯭ꯔꯥ ꯎꯝ ꯈꯣꯏꯒꯤ ꯊꯣꯡꯗꯣ ꯊꯣꯡ ꯊꯣꯡ ꯑꯋꯥ ꯑꯋꯥꯡꯕꯗꯣ ꯆꯠꯂꯦ ꯑꯈꯣꯏ
ꯑꯣ ꯑꯣ ꯑꯣ ꯑꯣ ꯑꯁ ꯌꯥꯝ ꯑꯦꯗꯚꯥꯟꯁ ꯑꯣꯏꯔꯝꯃꯤꯅ ꯍꯥ
ꯆꯠꯂꯦ ꯀꯥꯏꯈꯠꯂꯦ ꯀꯥꯈꯠꯂꯒ ꯏꯃꯥꯅꯕ ꯑꯃꯗꯨꯅ ꯆꯠ ꯆꯠꯄ ꯍꯩ ꯇꯧꯕꯗꯣ ꯀꯤꯕꯗꯣ
ꯑꯣ ꯀꯥꯈꯂꯤꯕ ꯑꯌꯥ ꯀꯤ ꯌꯥꯝ ꯋꯥꯡꯕꯅꯦꯍꯦ ꯃꯤ ꯈꯔꯗꯤ ꯀꯥꯕ ꯉꯝꯗꯦ ꯑꯦ ꯆꯪꯕ ꯉꯝꯗꯦ ꯃꯅꯨꯡꯗ
ꯏꯃꯥꯟꯅꯕꯁꯨ ꯆꯪꯕ ꯉꯝꯗꯦꯕ ꯃꯥ ꯆꯪꯕꯗꯨꯁꯨ ꯃꯇꯥꯏ ꯃꯇꯥꯏꯒꯤ ꯐꯖꯅ ꯀꯟꯅ ꯀꯟ ꯄꯥꯏꯔꯒ ꯆꯪꯕꯅꯦꯕ ꯑꯩꯗꯤ ꯑꯗꯨꯒꯤ ꯃꯊꯛꯇ ꯆꯦꯟꯕ ꯉꯝꯃꯤ
ꯍꯤꯔꯣꯅꯤꯍꯦ ꯅꯪꯗꯤ ꯌꯥꯝꯅ
ꯑꯁ ꯍꯦꯔꯣ ꯍꯣꯏ ꯍꯦꯔꯣ ꯍꯥꯏꯔꯁꯨ ꯌꯥꯔꯦ ꯑꯁ ꯀꯩꯅꯣꯝꯗꯤ ꯐꯥꯎꯏꯀꯣ ꯑꯩꯈꯣꯏ ꯑꯥ ꯃꯠ ꯑꯥ ꯃꯊꯛꯇꯒꯤ ꯌꯦꯡꯊꯕꯗꯀꯣ ꯀꯩꯅꯣꯃ ꯑꯩꯒꯤ ꯀꯩꯅꯣ ꯑꯦꯐ ꯕꯤꯗ ꯆꯪꯉꯨꯕ ꯕꯤꯗꯤꯑꯣ ꯂꯩꯕꯅꯦ ꯑꯗꯨꯒꯤ ꯕꯤꯗꯤꯑꯣꯗꯣ
ꯑꯣ ꯌꯦꯡꯉ ꯇꯥꯔꯦ ꯑꯁ ꯑꯁꯨꯛ ꯋꯥꯡꯒꯔꯤꯕꯗꯣ ꯅꯪꯅ ꯆꯦꯜꯂꯤꯕ
ꯍꯣꯏ
ꯃꯩꯅꯤꯍꯦ
ꯆꯦꯟ ꯐꯂꯦꯟꯕꯩꯗꯨꯁꯨ ꯆꯦꯟ ꯕꯩꯁꯨ ꯂꯩꯕꯅꯦ ꯑꯗꯒꯤ ꯀꯩꯅꯣꯁꯨ ꯂꯩꯕꯅꯦ꯫ ꯏꯃꯥꯟꯅꯕꯅ ꯆꯠꯄ ꯀꯤꯕꯒꯤ ꯃꯔꯝ ꯑꯥ ꯌꯣꯠꯀꯤ ꯀꯩꯅꯣꯗꯣ ꯀꯟ ꯀꯟ ꯄꯥꯏꯔꯒ ꯃꯇꯥꯏꯗ ꯇꯞ ꯇꯞ ꯆꯠꯄ ꯑꯗꯨꯒꯤ ꯚꯤꯗꯤꯌꯣꯁꯨ ꯂꯩꯕꯅꯤ꯫ ꯑꯗꯨꯒ ꯑꯥ ꯂꯛ ꯀ ꯑ ꯁꯥꯏ ꯑꯃꯗꯒꯤ ꯁꯥꯏ ꯑꯃꯗ ꯂꯥ ꯂꯥꯟꯊꯣꯛꯄꯗꯣ ꯂ ꯀꯤ ꯀꯤꯃꯟꯕꯒꯤꯅꯦ ꯀꯩ ꯍꯥꯏꯁꯤꯔꯥ ꯑꯈꯣꯏꯒꯤ ꯑꯥ ꯃꯈꯥꯗ ꯂꯩ ꯍꯥꯏꯁꯤꯔ ꯑꯉꯥꯡꯒꯤ ꯇꯥꯏꯞꯇ
ꯑꯥꯎ
ꯊꯣꯛꯈꯤꯕꯗꯣ ꯎꯔꯝꯅꯤꯗ ꯅꯪꯁꯨ
ꯑ ꯍꯣꯏ ꯑꯩꯗꯤꯅꯦ ꯆꯠꯄꯨꯗꯤ ꯆꯠꯂꯦ ꯑꯗꯨ ꯃꯅꯨꯡꯗꯤ ꯆꯪꯕ ꯉꯝꯗꯦ ꯍꯥꯏꯕꯗꯤꯅꯦ ꯋꯥꯡ ꯃꯟꯗꯨꯅ ꯀꯣꯛ ꯉꯥꯎꯋꯦ
ꯅꯪ ꯀꯅꯥꯥ ꯀꯅꯥ ꯆꯠꯄꯔꯥ
ꯆꯠꯂꯦ ꯍꯥꯟꯅ ꯑꯩꯈꯣꯏ ꯁꯥꯏꯒ
ꯆꯦꯁ ꯅꯣꯏ ꯅꯣꯏ ꯁꯥꯏꯒ ꯆꯠꯂꯦꯕ꯫
ꯑꯥꯎ
ꯅꯩꯔꯤꯗ ꯅꯣꯏ
ꯏꯁ ꯃꯦꯃꯣꯔꯤꯅꯤꯍꯦ ꯑꯗꯨꯝꯕꯗꯨ ꯑꯗꯨꯕꯨ ꯀꯩ ꯍꯥꯏꯁ ꯔ ꯃꯅꯨꯡꯗꯗꯤ ꯆꯪꯕ ꯆꯪꯁꯤ ꯆꯪꯁꯤ ꯌꯥꯝ ꯀꯧꯋꯦ ꯑꯗꯨ ꯆꯠꯄ ꯉꯝ ꯆꯪꯕ ꯉꯝ ꯗꯕ ꯍꯥꯏ ꯇꯥꯔꯦ ꯀꯤꯖꯕꯒꯤ
ꯀꯩ ꯂꯝꯗꯒꯤꯅꯣ ꯅꯪ ꯁꯤꯗꯒꯤ ꯍꯦꯛ ꯆꯠꯃꯤꯟꯅꯕꯗꯨꯔꯣ
ꯅꯠꯇꯦꯍꯦ ꯈꯣꯏ ꯁꯋꯥꯏꯗꯤ
ꯒꯥꯔꯤ ꯊꯧꯕ ꯅꯨꯄꯥꯗꯨꯔꯕ
ꯑꯥꯎ
ꯥꯏꯁ ꯑꯥ ꯑꯥ ꯇꯥꯅꯒ ꯂꯥꯥ ꯂꯥꯛꯏ ꯄꯣꯅꯤꯅꯦ ꯑꯗꯤ
ꯑꯥꯎ ꯃꯤꯁꯨ ꯌꯦꯡꯅꯤꯡꯕꯒꯤꯅꯤꯅꯦ ꯑꯗꯨꯒꯤꯅꯦ ꯑꯩꯅ ꯅꯪꯕꯨ ꯀꯧꯔꯤꯕꯗꯣ ꯅꯣꯏꯁꯨ ꯀꯩ ꯍꯥꯏꯁꯤꯔꯥ ꯂꯥꯛꯄꯨ ꯂꯥꯛꯇ꯭ꯔꯗꯤ ꯀꯣꯏꯔꯛꯑꯣ ꯀꯣꯏꯔꯛꯂꯒ ꯃꯐꯝ ꯐꯖ ꯐꯖꯕ ꯂꯩꯌꯦ
ꯗꯨꯝ ꯌꯦꯡꯉꯨꯁꯤ ꯍꯥꯏꯕ ꯋꯥꯅꯤꯗ
ꯍꯟ ꯍꯟ ꯍꯟꯗꯛꯁꯨ ꯂꯥꯛꯀꯦꯕ ꯗꯤꯁꯦꯝꯕꯔ ꯗꯥꯏꯗꯀꯣ
ꯑꯦ ꯅꯪ ꯅꯤꯡꯁꯤꯡꯕ꯭ꯔꯥ ꯍꯅꯥꯅꯍꯥꯟꯋꯥꯢ ꯑꯩꯈꯣꯏ ꯉꯥ ꯀꯩꯅꯣ ꯃꯄꯨꯝ ꯆꯥꯎ ꯆꯥꯎꯕ ꯇꯥꯎꯔꯒ ꯑꯍꯥ ꯃꯅꯨꯡ ꯁꯥꯒ ꯆꯥꯕꯗꯣ ꯅꯤꯡꯁꯤꯡꯕ꯭ꯔꯥ
ꯑ ꯍꯣꯢ ꯍꯣꯢ ꯑꯥ ꯀꯩꯅꯣꯗꯣ ꯍꯝ ꯍꯣꯏ ꯈꯪꯉꯦ ꯈꯪꯉꯤ ꯈꯪꯉꯤ
ꯍꯥꯎꯋꯦ ꯑꯧ ꯑꯧ
ꯑꯣ ꯍꯣꯏ ꯍꯣꯏ ꯍꯥꯎꯋꯦ ꯑꯗꯨꯒꯤ ꯈꯨꯊꯣꯡꯗꯨꯁꯨ ꯍꯥꯎꯋꯦ
ꯄꯨꯖꯥꯔꯤꯁꯨ ꯌꯥꯝ ꯍꯩꯌꯦꯀꯣ ꯌꯥꯝꯅ ꯌꯥꯝ ꯍꯩꯅ ꯊꯣꯡꯉꯦꯕ
ꯍꯣꯏ ꯍꯣꯏ ꯁꯤꯟꯕꯁꯨ ꯐꯖꯅ ꯁꯤꯜꯂꯦ ꯅꯪ ꯅꯪꯒ ꯌꯥꯎꯔꯒꯀꯣ ꯑꯆꯥ
ꯑꯥꯎ
ꯅꯪꯁꯨ ꯐꯖꯅ ꯁꯤꯜꯂꯦꯕ ꯌꯥꯝ ꯍꯩꯔꯦꯕ ꯁꯤꯟꯕ
ꯑꯥꯎ ꯃꯥꯅꯦ
ꯊꯣꯡꯕ ꯌꯥꯝ ꯍꯩꯌꯦꯕ ꯊꯣꯡ ꯊꯣꯡ ꯊꯥꯛꯄ ꯌꯥꯝ ꯍꯩ
ꯑꯥꯎ
ꯅꯪꯁꯨ ꯑꯗꯨꯝ ꯍꯩꯔꯝꯒꯅꯤꯗ
ꯑꯗꯨꯕꯨ ꯍꯥꯟꯅ ꯃꯣꯏꯅ ꯀꯩꯅꯣ ꯃꯣꯏꯅ ꯊꯣꯡꯕꯗꯨꯅ ꯍꯦꯟꯅ ꯍꯩꯌꯦ ꯄꯨꯖꯥꯔꯤꯗꯨꯅꯀꯣ
ꯎꯝ ꯅꯃꯥꯟꯅꯕꯤꯗꯨ ꯌꯥꯝ ꯍꯩꯌꯦ
ꯑꯧ ꯃꯣꯏꯗꯤ ꯀꯩ ꯍꯥꯏꯁꯤꯔꯥ ꯃꯥꯗꯤꯅꯦ ꯆꯦꯐ ꯍꯥꯏꯕ ꯑꯩꯈꯣꯏꯒꯤ ꯏꯪꯂꯤꯁ ꯂꯣꯟꯗ ꯍꯥꯏꯔꯗꯤ ꯆꯦꯐ ꯍꯥꯏꯕꯗꯣ ꯕꯥꯃꯣꯟ ꯕꯥꯃꯣꯟꯃꯛꯁꯨ ꯅꯠꯇꯦ ꯑꯗꯨꯕꯨ ꯔꯦꯁꯇ꯭ꯔꯨꯔꯦꯟꯒꯨꯝꯕꯗ ꯀꯔꯤ ꯍꯥꯏꯁꯤꯔꯥ ꯚꯤ ꯑꯥꯏ ꯄꯤꯒꯤ ꯆꯥꯛ ꯏꯟꯖꯥꯡ ꯊꯣꯡꯉꯔꯛꯄꯀꯣ ꯃꯥ ꯗꯣ ꯑꯁ ꯍꯩꯕꯅꯦ ꯑꯩ ꯍꯩꯕꯅꯦ ꯑꯧ ꯃꯥꯗꯤ ꯃꯥꯗꯤ ꯀꯔꯤ ꯍꯥꯏꯁꯤꯔꯥ ꯑꯝ ꯕꯤ ꯑꯥꯏ ꯄꯤꯒꯤ ꯑꯅꯝꯕ ꯏꯝꯐꯥꯜ ꯔꯣꯝꯗꯅꯦ ꯏꯝꯐꯥꯜ ꯔꯣꯝꯗ ꯃꯝ ꯃꯐꯝꯗꯣ
ꯎꯝ ꯑꯗꯨꯒꯤꯅꯤꯅꯦ ꯃꯥ ꯍꯩꯔꯤꯗꯣ
ꯃꯥ ꯗꯤꯅꯦ ꯊꯣꯡꯔꯥꯒ ꯊꯣꯡꯔꯥꯒ ꯂꯥꯁꯇ ꯆꯥꯅꯤꯡꯗꯦ ꯍꯥꯏꯔꯛꯀꯅꯦ ꯑꯃꯨꯛꯀꯥ ꯍꯥꯏꯕꯗꯤ ꯑꯩꯈꯣꯏꯗꯤ ꯀꯦ ꯌꯥꯝꯅ ꯍꯩ ꯍꯣꯏ ꯍꯩꯌꯦ ꯑꯩꯈꯣꯏ ꯏꯁꯥ ꯏꯇꯣꯝꯗꯒꯤꯗꯤ ꯊꯣꯡꯕ ꯍꯩ ꯑꯗꯨꯕꯨ ꯃꯌꯥꯝꯒꯤ ꯂꯩꯅꯀꯣ ꯚꯤ ꯑꯥꯏ ꯄꯤꯁꯤꯡꯒꯤꯗꯤ ꯌꯥꯝ ꯑꯦꯛꯁ ꯑꯦꯁꯄꯥꯥꯔꯠ ꯑꯣꯏꯗꯦꯅ ꯑꯗꯨꯒꯤ ꯑꯩꯈꯣꯏꯅꯗꯤ ꯆꯥꯅꯤꯡꯗꯅ ꯉꯥꯏꯕ ꯎꯝ ꯃꯥꯗꯤ ꯀꯌꯥ ꯄꯥꯝꯗꯦꯅ ꯍꯦꯛꯇ ꯍꯥꯏꯕꯅꯤ ꯏꯃꯥꯟꯅꯕꯤꯗꯣ
ꯎꯝ ꯑꯗꯨ ꯅꯨꯃꯤꯠꯁꯨ ꯃ
ꯑꯧ ꯑꯗꯨꯒꯅꯦ ꯑꯩꯈꯣꯏꯒꯤꯁꯦ ꯅꯣꯏ ꯅꯣꯏ ꯑꯩꯈꯣꯏ ꯃꯤꯁꯨ ꯀꯩ ꯀꯩ ꯍꯥꯏꯁꯤꯔ ꯃꯤ ꯌꯥꯝꯗ꯭ꯔꯒ ꯎꯝ ꯍꯦꯟꯖꯥꯡꯒꯨꯝꯕꯅ ꯌꯥꯝꯕꯀꯣ ꯑꯦ ꯂꯦꯝꯁꯨ ꯂꯦꯝꯕꯅꯦ ꯉꯥ ꯆꯥꯎꯕꯁꯨ ꯑꯃꯨꯛꯀ ꯂꯦꯝꯃꯦꯅ ꯍꯥꯏꯕꯅꯤ ꯃꯥꯅ
ꯑꯣ ꯑꯁ ꯃꯄꯨꯝ ꯇꯥꯎꯕꯗꯨꯒ ꯌꯥꯝ ꯍꯥꯎꯗꯣ ꯑꯗꯨ ꯅꯨꯃꯤꯠꯇꯨ
ꯑ ꯃꯅꯨꯡꯁꯥꯁꯨ ꯌꯥꯝ ꯍꯥꯎꯋꯦ ꯍꯥꯎꯗ꯭ꯔꯣ
ꯍꯥꯎꯋꯦ ꯁꯤꯡꯖꯨꯁꯨ ꯍꯥꯎꯔꯦ ꯂꯣꯏ ꯍꯥꯎꯋꯤꯗ ꯅꯪ ꯅꯪꯅ ꯃꯔꯣꯟ ꯑꯃ ꯁꯤꯟꯕ ꯍꯩꯕꯅꯦ ꯆꯁ
ꯅꯠꯇꯦ ꯅꯠꯇꯦ ꯑꯩꯅ ꯍꯥꯏꯗꯤ ꯑꯗꯨꯃꯥꯏꯅꯅꯦ ꯑꯃꯨꯛꯀꯅꯦ ꯁꯤꯗꯁꯨ ꯑꯃꯨꯛꯀ ꯆꯥꯁꯤ ꯍꯥꯏꯕ ꯑꯩꯅ ꯍꯥꯏꯕꯗꯤ ꯈꯣꯝ ꯅꯣꯏ ꯃꯌꯥꯝꯁꯨ ꯂꯥꯛꯑꯣ ꯍꯥꯏꯕ ꯑꯩꯈꯣꯏꯁꯦ ꯁꯤꯗ ꯔꯦꯗꯤ ꯇꯧꯕꯤꯒꯦ ꯍꯥꯏꯕ ꯏꯃꯥꯟꯅꯕꯤꯒ ꯑꯥ
ꯅꯪ ꯂꯩꯐꯝꯗ ꯌꯥꯒꯗꯕ
ꯂꯩꯐꯝꯗꯨ ꯑꯩꯅ ꯍꯥꯏꯕꯗꯤꯅꯦ ꯊꯣꯡꯕꯕꯨꯗꯤ ꯍꯣꯏ ꯊꯣꯡꯕ ꯌꯥꯏ ꯑꯗꯨ ꯃꯄꯥꯟꯗ ꯑꯥꯎꯠꯁꯀꯔꯠꯇ ꯆꯠꯂꯒ ꯆꯥꯔꯨꯁꯤ
ꯒꯥꯔꯤ ꯑꯆꯧꯕ ꯂꯩꯔꯗꯤ ꯏꯀꯣꯄꯥꯛꯇ ꯆꯠ
ꯑꯩꯅ ꯍꯥꯏꯕꯗꯤ ꯑꯧ ꯏꯀꯣ ꯄꯥꯔꯛꯁꯨ ꯅꯨꯡꯉꯥꯏꯔꯗꯤꯅꯦ
ꯑꯩꯗꯤ ꯑꯝꯐꯥꯎ ꯆꯠꯇ꯭ꯔꯤꯌꯦ ꯑꯗꯣ ꯑꯥ ꯑꯁ ꯃꯋꯥꯏꯖꯥꯗꯤ ꯂꯥꯞꯄꯤꯍꯦ ꯑꯗꯨꯗꯤ
ꯇꯃꯦꯡꯂꯣꯡꯗ ꯍꯣꯏ ꯂꯥꯞꯄꯨꯗꯤ ꯂꯥꯞꯂꯝꯒꯅꯤ ꯑꯩꯅ ꯍꯥꯏꯕꯗꯤ ꯑꯗꯨꯝꯕ ꯃꯐꯝꯗ ꯀꯥ ꯅꯠꯇ꯭ꯔꯒ ꯏꯀꯣ ꯄꯥꯔꯛꯀꯨꯝꯕꯗꯔ ꯍꯣꯏ ꯅꯪꯅ ꯍꯥꯏꯕꯒꯨꯝꯅ ꯑꯗꯨ ꯑꯗꯨꯗꯤ ꯑꯁ ꯅꯨꯡꯉꯥꯏꯅꯤꯍꯦ ꯊꯣꯡ ꯊꯣꯡꯔꯒ ꯑꯗꯣ ꯃꯐꯝꯗ ꯅꯠꯇ꯭ꯔꯒ ꯃꯐꯝꯗꯁꯨ ꯊꯣꯡꯔꯒ ꯆꯥꯕ ꯌꯥꯏꯌꯦꯕ ꯒꯩꯖꯥꯡ ꯕꯤꯁꯇꯗꯤ
ꯅꯠꯇ ꯑꯗꯨꯁꯨ ꯍꯣꯏ ꯌꯥꯕꯨꯗꯤ ꯌꯥꯏ ꯎꯝ ꯅꯣꯡꯃ ꯆꯠꯁꯤꯅꯦ ꯑꯗꯨꯗꯤꯀꯣ
ꯆꯠꯁꯦ ꯄ꯭ꯂꯥꯟ ꯇꯧꯁꯤ ꯏꯔꯥꯡ ꯈꯔ ꯅꯨꯡꯉꯥꯏꯔꯗꯤꯀꯣ ꯏꯔꯥꯡꯕꯨ ꯅꯨꯡꯉꯥꯏꯇ꯭ꯔꯗꯤ ꯑꯩꯒꯤ ꯃꯐꯝ ꯐꯝꯗ ꯆꯥꯔꯁꯦ ꯍꯥꯥ
ꯍꯣꯏ ꯅꯪ ꯃꯐꯝ ꯊꯣꯡꯉꯒꯅꯦ ꯑꯦꯀꯣ ꯄꯥꯔꯛꯇ ꯆꯠꯄ ꯌꯥꯔꯦ ꯒꯥꯔꯤ ꯂꯩꯔꯗꯤ
ꯌꯥꯏ ꯑꯗꯨꯕꯨꯗꯤ ꯌꯣ ꯌꯥꯏ ꯑꯁ ꯒꯥꯔꯤꯕꯨꯗꯤ ꯕꯥꯔꯤ ꯂꯩꯍꯦ ꯋꯥꯅꯨ ꯒꯔꯤꯒꯤꯗꯤ
ꯒꯥꯔꯤ ꯍꯥꯏꯗꯤ ꯂꯩꯗꯅꯀꯣ ꯑꯩꯈꯣꯏ ꯏꯁꯥ ꯑꯩꯈꯣꯏ ꯑꯩꯈꯣꯏ ꯏꯁꯥꯒꯤ ꯂꯩꯇ
ꯅꯪ ꯒꯥꯔꯤꯁꯨ ꯊꯧꯔꯛꯑꯣꯅ ꯅꯪ ꯐꯣꯔ ꯍ꯭ꯋꯤꯂꯔ ꯂꯩꯔꯤꯕꯗꯨꯗꯤ
ꯀꯩꯅꯣ ꯑꯧ ꯐꯣꯂꯔꯅꯦ ꯇꯨ ꯋꯤꯂꯔꯅꯦ ꯊꯧꯔꯛꯑꯣ
ꯍꯣꯏ ꯍꯣꯏꯦ ꯐꯣꯟꯅ ꯊꯥ ꯍꯩꯇꯦꯅꯦ ꯂꯩꯔꯁꯨ ꯍꯦꯍ ꯇꯨ ꯋ꯭ꯍꯤꯂꯔ ꯊꯧꯕ ꯍꯩꯌꯦ
ꯑꯗꯨꯕꯨꯗꯤꯅꯦ ꯍꯣꯏ ꯅꯣꯡꯃ ꯐꯣꯇꯣꯒꯤ ꯗ꯭ꯔꯥꯏꯚꯔ ꯑꯃꯅ ꯃꯥꯟꯅꯕ ꯑꯃꯔꯛ ꯀꯧꯔꯣꯅ ꯑꯗꯨꯗꯤ ꯌꯥꯏꯌꯦꯅ
ꯃꯤ ꯀ꯭ꯌꯥ ꯂꯥꯛꯑꯣ ꯍꯥꯏꯅꯣ ꯑꯩꯒ ꯃꯤ ꯀ꯭ꯌꯥ ꯂꯥꯛꯑꯣ ꯍꯥꯏꯅꯣ
ꯈꯪꯗꯦꯗ ꯌꯦꯡꯉꯣ ꯅꯣꯏ ꯀꯅꯥ ꯍꯦꯛ ꯍꯦꯛꯇ ꯅꯍꯥꯟ ꯑꯩꯈꯣꯏ ꯄꯨꯟꯕ ꯃꯌꯥꯝꯁꯨ ꯑꯗꯨꯝ ꯌꯥꯏꯌꯦꯗ ꯑꯗꯨ ꯃꯣꯏ ꯃꯣꯏꯅ ꯐ꯭ꯔꯤ ꯑꯣꯏꯔꯗꯤ ꯀꯥꯏꯗꯦꯗ
ꯃꯤ ꯃꯔꯤ ꯃꯉꯥꯒꯨꯝꯕꯩ ꯑꯣꯏꯗꯤ ꯌꯥꯔꯦꯅꯀꯣ ꯑꯩꯒꯤ ꯁꯥꯏꯠꯇꯒꯤꯁꯨ ꯑꯅꯤ ꯑꯍꯨꯝ ꯍꯥꯞꯆꯤꯜꯂꯗꯤ ꯏꯃꯥꯟꯅꯕꯤ ꯏꯃꯥꯟꯅꯕꯤ ꯑꯅꯤ ꯑꯍꯨꯝ ꯑꯥꯎ
ꯌꯥꯏ ꯍꯣꯏ ꯌꯥꯏ ꯌꯥꯏ ꯄ꯭ꯂꯥꯟꯗꯣ ꯐꯖꯅ ꯇꯧꯔꯣ
ꯑꯥꯎ
ꯗꯤꯁꯦꯝꯕꯔ ꯍꯥꯏꯁꯦ ꯏꯁ ꯆꯤꯟ ꯇꯝ
ꯏꯁ
ꯃꯇꯝ ꯆꯤꯟꯗꯤ ꯆꯤꯟꯂꯦ ꯃꯍꯩꯒꯤ ꯏꯁꯩ ꯇꯝꯕ ꯈꯣꯠꯄ ꯇꯧꯕꯒꯤ ꯅ꯭ꯌꯨ ꯌ꯭ꯔ ꯍꯦꯛ ꯂꯣꯏꯕ ꯑꯃꯨꯛ ꯑꯁꯤꯃꯨꯛ ꯍꯥꯏꯗꯗꯣꯏꯅꯦ ꯃꯇꯝꯁꯦ ꯁꯪꯒꯗ꯭ꯔꯥ ꯁꯪꯉꯣꯏꯗ꯭ꯔꯥ ꯈꯪꯗꯅꯦ ꯇꯧꯔꯤꯁꯦ
ꯅꯪꯁꯨ ꯕꯤꯖꯤ ꯑꯣꯏꯌꯦꯀꯣ
ꯍꯣꯏ
ꯄꯥꯈꯪꯗ ꯐꯥꯎ ꯁꯨ ꯁꯨꯛ ꯕꯤꯖꯤ ꯑꯣꯏꯗꯤ ꯅꯨꯄꯤ ꯊꯤꯔꯗꯤ ꯆꯠꯄꯕꯨ ꯆꯠꯊꯣꯛꯄ ꯌꯥꯒꯗꯧ ꯃꯥꯟꯗꯦ
ꯍꯣꯏ ꯑꯁ ꯑꯩ ꯀꯩꯗꯧꯕꯩ ꯌꯥꯔꯣꯏꯗꯣꯏꯅꯣ
ꯕꯤꯅꯥ ꯑꯁ ꯁꯤ ꯂꯩꯥꯏꯌꯦ ꯁꯤ ꯊꯕꯛ ꯂꯩꯌꯦ ꯑ ꯆꯠꯄ ꯌꯥꯗꯦ ꯗꯗꯥ ꯊꯣꯛꯄ ꯌꯥꯗꯦ ꯍꯥꯏꯌꯦ ꯏꯁꯁ ꯅꯨꯄꯤ ꯊꯤꯈ꯭ꯔꯦ ꯌꯥꯝ ꯍꯣꯡꯉꯦꯀꯣ ꯍꯥꯏꯒꯗꯧ ꯃꯥꯜꯂꯦ ꯑꯩꯈꯣꯏ ꯃꯌꯥꯝꯁꯦ
ꯑꯗꯨꯒꯨꯝꯕꯗꯤ ꯇꯧꯔꯣꯏꯗ
ꯅꯣꯏꯅꯦ ꯑ ꯅꯪꯅꯦ ꯑꯩꯈꯣꯏꯒꯤ ꯍꯥꯍꯥ ꯅꯨꯄꯤꯅ ꯉꯝꯃꯦ ꯍꯥꯏꯕ ꯅꯠꯇꯦ ꯑꯩꯅ ꯍꯥꯏꯕꯗꯤ ꯊꯕꯛ ꯆꯤꯟꯕꯨ ꯆꯤꯟꯂꯗꯤ ꯆꯠꯁꯨ ꯆꯠꯊꯣꯛꯄ ꯉꯝꯗꯕ꯭ꯅꯤꯗ
ꯃꯥꯅꯦ ꯅꯨꯄꯤ ꯊꯤꯕꯨ ꯊꯤꯔꯗꯤꯀꯣ ꯆꯠꯊꯣꯛꯄ ꯍꯥꯏꯁꯦ ꯌꯥꯝꯅ ꯂꯨꯔꯕꯅꯦ
ꯎꯝ ꯅꯪꯅꯦ ꯍꯥꯏꯕ ꯑꯩꯈꯣꯏ ꯎꯝ
ꯅꯣꯏꯁꯨꯅꯦꯕ ꯌꯨꯝ ꯄꯥꯜꯂꯗꯤꯀꯣ ꯑꯗꯨꯃꯥꯏꯅ ꯆꯠꯊꯣꯛꯑꯒ ꯀꯩꯅꯣ ꯇꯧꯕꯁꯨ ꯐꯪꯉꯔꯣꯏ
ꯑ ꯅꯪꯅꯦ ꯍꯥꯏꯕ ꯑꯩꯈꯣꯏꯒꯤ ꯑꯩꯈꯣꯏꯒꯤ ꯕꯦꯠꯁ ꯑꯩꯈꯣꯏꯒꯤ ꯄꯥꯔꯇꯤ ꯑꯩꯈꯣꯏ ꯒ꯭ꯔꯨꯞꯇꯗꯤ ꯅꯪꯅꯦ ꯍꯥꯏꯕ ꯄꯩꯁꯥ ꯈꯔ ꯄꯥꯏꯕꯁꯦ ꯅꯪ ꯆꯠꯂꯗꯤ ꯑꯗꯨꯝ ꯈꯤꯇꯪ ꯅꯨꯡꯉꯥꯏꯌꯦꯅ ꯑꯁꯦꯡꯕꯅꯦ ꯑꯁ ꯑꯇꯣꯞ ꯄꯁꯤꯡꯗꯤ ꯑꯁ ꯂꯣꯏꯅ ꯋꯥꯅꯩꯗ ꯐꯣꯔ ꯍ꯭ꯋꯤꯂꯔꯅꯦ ꯇꯨ ꯍ꯭ꯋꯤꯂꯔ ꯑꯗꯨꯝ ꯌꯥꯔꯦ ꯍꯥꯏꯕ
ꯄꯩꯁꯥ ꯄꯥꯏꯗꯦꯕ ꯀꯥꯏꯗꯩ ꯁꯩꯁꯥ ꯄꯥꯏꯔꯤꯅꯣ ꯄꯩꯁꯥ ꯄꯥꯏꯗꯕꯩꯅꯤ ꯁꯥ ꯄꯥꯏꯗꯦ
ꯑꯗꯨꯒꯤ ꯆꯠꯃꯤꯟꯅꯕꯁꯨ ꯈꯔꯥ ꯅꯨꯡꯉꯥꯏꯌꯦꯕꯀꯣ ꯑꯗꯨꯒ ꯅꯣꯏꯗꯤ ꯑꯥ ꯏꯁꯩꯁꯨ ꯁꯛꯄ ꯍꯩꯕꯅꯤꯅ ꯒꯤꯇꯔꯁꯨ ꯄꯨꯔꯛꯑꯣ ꯑꯗꯨꯒ ꯏꯁꯩꯒ ꯁꯛꯈꯥꯏꯗꯅ
ꯏꯁ ꯒꯤꯇꯔ ꯄꯨꯔꯒ ꯒꯤꯇꯔ ꯈꯤꯉꯔꯗꯤ ꯅꯪꯁꯩ ꯁꯩ ꯅꯡ ꯁꯛꯄ ꯌꯥꯏ ꯅꯪꯁꯨ ꯀꯣ
ꯍꯥꯥ
ꯅꯪꯁꯨ ꯁꯛꯄ ꯌꯥꯏꯑꯕ ꯒꯤꯇꯔ ꯄꯨꯔꯛꯑꯗꯤ
ꯑꯧ ꯑꯧ ꯃꯌꯥꯝ ꯁꯛꯈꯥꯏꯗꯤ ꯂꯣꯏꯔꯦꯅ
ꯁꯦꯁ ꯍꯣꯏ ꯍꯣꯏ ꯍꯣꯏ ꯇꯧꯁꯤ ꯇꯧꯁꯤ ꯍꯝ ꯍꯝ ꯍꯝ ꯑꯁ ꯎꯝ ꯗꯤꯁꯦꯝꯕꯔꯁꯦ ꯌꯥꯝ ꯊꯨꯅ ꯂꯥꯡꯅꯤꯡꯈ꯭ꯔꯦꯗ
ꯍꯝꯍꯝꯍꯝ ꯀꯨꯝꯍꯩ ꯃꯇꯝ ꯑꯣꯏꯕꯅꯤꯅ ꯑꯗꯨꯒꯅꯦ ꯍꯥꯏꯕꯨ ꯍꯥꯏꯕꯒꯨꯝꯅ ꯀꯩ ꯍꯥꯏꯁꯤꯔ ꯑꯩꯈꯣꯏꯁꯦ ꯗꯤꯁꯦꯝꯕꯔ ꯃꯇꯝꯗꯗꯤ ꯔꯁꯁꯨ ꯑꯣꯏꯌꯦ ꯍꯥꯏꯕꯗꯤ ꯑꯩꯈꯣꯏ ꯕꯤꯖꯤꯅꯦꯁꯀꯤ ꯕꯤꯖꯤꯅꯦꯁꯇꯤꯀꯣ ꯗꯤꯁꯦꯝꯕꯔ ꯖꯟꯅꯋꯥꯔꯤ ꯑꯗꯨꯝ ꯅꯣꯕꯦꯝꯕꯔꯒꯨꯝꯕ ꯂꯥꯛꯈ꯭ꯔꯗꯤ ꯈꯤꯇꯪ ꯀꯩ ꯍꯥꯏꯁꯤꯔꯥ ꯈꯤꯇꯪ ꯁꯦꯜꯁꯇꯣ ꯅꯨꯡꯉꯥꯏꯔꯦ ꯍꯥꯏꯕꯀꯣ ꯑꯁ ꯍꯧꯖꯤꯛꯀꯥꯟꯗꯤ ꯑꯣꯐ ꯁꯤ ꯁꯤꯖꯜ ꯂꯛꯈ꯭ꯔꯦꯕ ꯊꯣꯛꯈ꯭ꯔꯦꯕꯀꯣ ꯑꯗꯨꯒꯤ ꯑꯁ ꯄꯣꯠꯁꯦ ꯅꯨꯡꯉꯥꯏꯇꯕꯁꯤ ꯅꯨꯡꯉꯥꯏꯇꯕꯁꯤ ꯅꯣꯡ ꯆꯨꯋꯦ ꯍꯦ